ꯍꯥꯎ ꯑꯣ ꯍꯧꯖꯤꯛꯇꯗꯤ ꯇꯥꯔꯦ ꯇꯥꯔꯦ ꯉꯁꯥꯏꯗꯤ ꯁꯨꯡꯇꯥ ꯇꯥꯗꯕꯅꯤ
ꯑꯗꯨꯅ ꯍꯥꯏꯔꯤꯁꯦ ꯉꯁꯥꯏꯗ ꯃꯊꯣꯡ ꯃꯊꯣꯡ ꯃꯔꯝ ꯑꯝ ꯈꯪꯗꯦ ꯑꯩꯅ ꯉꯥꯡꯉꯤꯗꯣ꯫
ꯑꯩꯁꯨ ꯅꯪꯅ ꯑꯉꯥꯡꯒꯤꯗꯣ ꯀꯩꯅꯣ ꯈꯪꯗ꯭ꯔꯕꯅꯤꯅ ꯏꯊꯟꯗ ꯀꯩ ꯈꯣꯡꯗꯣꯏꯅꯣꯁꯨ ꯈꯪꯗꯦ
ꯑꯗꯨꯅꯦ ꯍꯥꯏꯁꯤ ꯑꯗꯨ ꯌꯥꯝ ꯅꯣꯛꯅꯤꯡꯕ ꯑꯃ ꯂꯩꯌꯦ ꯃꯤꯅ ꯑꯩꯅ ꯀꯩꯅꯣꯝ ꯍꯥꯏ ꯀꯥꯟꯅꯕ ꯌꯥꯝ ꯆꯨꯝꯅꯒ꯫ ꯑꯧ ꯀꯥꯏ ꯀꯨꯝꯃꯩꯕ ꯑꯩꯗꯤ ꯑꯩ ꯍꯣꯏ ꯑꯗꯨꯏ ꯑꯩꯅ ꯑ ꯅꯣꯛ ꯅꯪꯉꯣꯟꯅ ꯁꯤꯗꯣꯔꯤ ꯏꯊꯟꯗ ꯁꯤꯔꯦꯅ ꯍꯥꯏꯔ ꯑꯩꯅ ꯫
ꯁꯨꯃꯅ ꯀꯦ ꯀꯩꯅꯣ ꯉꯥꯡ ꯉꯥꯡ ꯉꯥꯡꯖꯔꯝꯁꯤꯐ ꯑꯩꯈꯨꯝꯗ ꯈꯣꯝꯜꯂ ꯂꯣꯏꯔꯦ ꯀꯥꯟꯗ
ꯑ ꯌꯥꯝ ꯅꯣꯛꯅꯤꯡꯉꯦꯕ
ꯎꯝ ꯆꯥꯛ ꯆꯥꯔꯕꯣ ꯅꯍꯥꯟꯁꯦ ꯋꯥꯔꯤ ꯅꯨꯡꯉꯥꯏꯔꯀꯥꯟꯗ ꯑꯗꯨꯝ ꯇꯣꯛꯈ꯭ꯔꯦ ꯀꯥꯎꯊꯣꯛꯈ꯭ꯔꯦ ꯋꯥꯔꯤꯗꯣ
ꯀꯩꯅꯣꯝ ꯁꯦꯠꯀꯤ ꯋꯥꯔꯤ ꯑꯃꯗꯤ ꯂꯤꯔꯝꯃꯤ ꯁꯦꯠꯃꯛꯇꯤ ꯅꯠꯇꯦꯕ꯫
ꯈꯪꯗꯦꯁꯨ
ꯀꯩꯅꯣꯝꯃꯈꯛ ꯂꯥꯏꯐꯀꯤ ꯔꯤꯂꯦꯇꯦꯠ ꯑꯣꯏꯕ ꯑꯝꯗ ꯂꯤꯅꯔꯝꯃꯒꯝ
ꯑꯧ ꯂꯅꯔꯝꯕꯅꯦ ꯑꯉꯥꯡ ꯑꯣꯏꯔꯤ ꯀꯥꯟꯗꯒꯤ ꯀꯣꯏꯔꯛꯏꯒ ꯍꯥꯏꯕ ꯅꯨꯄꯥ ꯅꯨꯄꯥ ꯅꯨꯄꯥ ꯀꯣꯏꯕ ꯃꯇꯥꯡꯗ ꯀꯩꯅꯣꯝ ꯑꯣꯏꯈꯤꯕ
ꯉ ꯐ ꯄ ꯑꯗꯨꯗꯤꯗꯤ ꯁꯤ ꯁꯤꯦꯒꯤ ꯋꯥꯅꯦꯦ ꯑꯩ ꯅꯤꯡꯁꯤꯡꯉꯦ ꯆꯍꯤ ꯇꯔꯥ ꯁꯨꯔꯦꯗꯣ
ꯑꯥꯎ ꯑꯥꯎ ꯉꯁꯤꯗꯤ ꯀꯩꯅꯣꯅꯦ ꯅꯪꯒꯤ ꯀꯩꯅꯣꯅꯦ ꯂꯩꯔꯛꯇꯣꯏꯁꯦ ꯅꯪꯅꯅꯦ ꯉꯥꯡꯉ
ꯃꯥꯅꯦ ꯑꯩ ꯉꯥꯡꯗꯣꯏꯅꯦ ꯑꯗꯨꯏꯅꯦ ꯑꯩꯖꯨ ꯋꯥꯈꯜꯖꯦ ꯈꯜꯂꯤꯖꯦ ꯉꯁꯥꯏꯗꯒꯤ ꯀꯔꯤ ꯋꯥꯔꯤ ꯂꯤꯁꯤꯒꯦꯅ ꯑꯣ ꯁꯥꯏ ꯂꯤꯒꯤꯁꯦ ꯑꯝ ꯑꯩꯅ ꯆꯤꯆꯦꯒ ꯃꯤ ꯃ ꯃ ꯃ ꯃ ꯃꯈꯣꯟ ꯃꯥꯟꯅꯩ ꯍꯥꯏꯕ ꯃꯤꯗꯣ
ꯑꯥ
ꯑꯗꯨꯗꯣ ꯑꯣꯏꯗꯣꯏꯅꯦꯕ ꯑꯣ ꯃꯥꯒ ꯑꯩꯒꯗꯣ ꯍꯧꯖꯤꯛ ꯋꯥꯔꯤ ꯁꯨꯛ ꯁꯥꯟ ꯁꯥꯟꯅꯗꯦꯕꯀꯣ ꯑꯗꯨꯗ ꯌꯥꯝ ꯁꯗꯟꯂꯤ ꯍꯣꯏ ꯃꯥꯗꯣ ꯀꯥꯏꯕꯨꯗꯤ ꯀꯥꯏꯅꯔꯒ ꯑꯃꯨꯛꯀ ꯁꯨꯝ ꯍꯟꯖꯟꯕ ꯃꯥꯜꯂꯦꯕꯀꯣ ꯏꯟꯁꯇꯥꯗꯗꯤ ꯐꯣꯂꯣ ꯇꯧꯅꯕ ꯔꯤꯑꯦꯛꯀ ꯇꯧꯅꯗꯤꯁ ꯑꯩꯈꯣꯏꯁꯨ ꯏꯒꯣ ꯑꯃꯅꯤꯅ ꯏꯒꯣ ꯁꯤꯛꯑꯝꯃꯅꯤꯅ ꯑꯩꯈꯣꯏꯁꯨꯅꯦ ꯃꯌꯨꯠꯇ ꯊꯥꯛ ꯊꯥꯛ ꯊꯥꯛ ꯊꯝꯖꯤꯟꯕꯤꯅꯦꯕ ꯑꯗ ꯑꯩꯁ ꯁꯦ ꯑꯗꯨꯒꯤ ꯏꯟꯁꯇꯥꯗꯨꯅ ꯆꯪꯗꯅ ꯀꯨꯏꯔꯒ ꯑ ꯃꯦꯁꯦꯁꯁꯦ ꯀꯌꯥ ꯆꯪꯗꯝꯕꯅꯦꯕ ꯃꯦꯁꯦꯁ ꯊꯥꯔꯛꯄꯗꯤ ꯅꯠꯇꯦ ꯑꯩꯈꯣꯏꯒꯤ ꯅꯣꯠꯁ ꯑꯅꯝꯅ ꯏꯟꯁꯇꯥꯒꯤꯗ ꯌꯥꯎꯕꯗꯣ
ꯑꯥ ꯑꯥ
ꯄꯥꯏꯕ꯭ꯔꯥ
ꯑꯩ ꯌꯥꯝ ꯀꯟꯅꯗꯤ ꯄꯥꯏꯗꯦ ꯈꯪꯕꯨꯗꯤ
ꯍ ꯌꯥꯔꯦ ꯈꯪꯉꯗꯤ ꯌꯥꯔꯦ ꯑꯗꯨ ꯑꯗꯨꯗꯨꯅ ꯊꯥꯒꯠꯂꯝꯕ ꯍꯥꯏꯇꯥꯔꯦ ꯃꯤ ꯑꯃ ꯅꯨꯡꯁꯤꯕꯩꯗꯃꯛꯇ ꯃꯤ ꯑꯃ ꯍꯥꯔꯠ ꯇꯧꯕꯁꯦ ꯑꯩ ꯁꯨꯛꯇꯧ ꯇꯧꯔꯣꯏꯅ ꯑꯩꯁꯦ ꯇꯨꯝꯂꯤ ꯇꯨꯝꯅꯤ ꯅꯨꯡꯊꯤꯟ ꯅꯨꯡꯗꯥꯡ ꯋꯥꯏꯔꯝ ꯍꯥꯏꯐꯦꯠ ꯇꯨꯝꯃꯨ ꯔ ꯍꯧꯒꯠꯂꯒ ꯌꯦꯡꯕꯅꯦ ꯅꯣꯛꯅꯤꯡꯕꯅ ꯁꯤꯒꯦ ꯇꯧꯖꯥꯠꯅꯤ ꯀꯩꯁꯨꯕꯨꯗꯤ ꯑꯣꯏꯕꯨꯗꯤ ꯑꯣꯏꯔꯣꯏꯗ ꯑꯗꯨꯒ ꯑꯃꯨꯛ ꯑꯗꯨꯒ ꯁꯦꯀꯦꯟ ꯑꯗꯨꯒꯤꯗꯣ ꯑꯃꯨꯛ ꯀꯛꯊꯔꯒ ꯑꯗꯨꯒꯤ ꯑꯗꯣ ꯉꯥꯏꯍꯥꯛ ꯎꯔꯝꯃꯦꯅ ꯋꯥꯟ ꯑꯋꯥꯔ ꯎꯝ ꯇꯨ ꯑꯋꯥꯔꯁꯃꯨꯛ ꯊꯝꯃꯝꯃꯦꯅ ꯑꯗꯨꯒ ꯑꯃꯨꯛ ꯉꯥꯇꯪ ꯂꯩꯔꯒ ꯔꯤꯗꯃꯦꯟꯁꯤꯅ ꯔꯤꯗꯃꯦꯟꯁꯤꯅ ꯑꯃ ꯂꯩꯕꯗꯣ ꯍꯥꯏꯗꯤ ꯑꯟꯔꯤꯠ ꯔꯤꯇꯟ ꯂꯞ ꯇꯧꯕꯗꯣ ꯇꯟ ꯔꯣꯝꯗꯤ ꯑꯩꯅ ꯔꯤꯇꯔꯟ ꯂꯞ ꯇꯧꯕꯗꯣ ꯑꯗꯨꯒꯤ ꯃꯥꯜꯂꯦꯅ ꯑꯗꯨ ꯑꯗꯨꯁꯨ ꯑꯗꯨꯝ ꯀꯩꯝ ꯈꯟꯗ꯭ꯔꯦꯀꯣ ꯑꯩꯁꯦ
ꯎꯝ
ꯍꯥꯏꯗꯤ ꯏ ꯏ ꯃꯤ ꯑꯖꯦ ꯆꯤꯆꯦ ꯍꯣꯏꯖꯨ ꯈꯪꯪꯂꯩ ꯑꯩꯉꯣꯜꯗꯩ ꯑꯍꯟ ꯍꯦꯛ ꯑꯣꯏꯔ ꯉꯥꯛꯇꯅꯤꯅ ꯔꯤꯂꯦꯁꯟꯁꯤꯞ ꯂꯩꯒꯦ ꯍꯥꯏꯗꯤ ꯃꯤꯖꯦ ꯄꯥꯝꯕꯗꯤ ꯑꯍꯥꯥꯟꯕ ꯌꯥꯅꯒꯦ ꯍꯥꯏ ꯇꯥꯔꯗꯤ ꯃꯥꯈꯩ ꯑꯦꯄ꯭ꯔꯣ ꯑꯦꯄ꯭ꯔꯣꯆꯁꯤ ꯃꯥ ꯇꯧꯔꯛꯄ ꯌꯥꯏ ꯅꯠꯇ꯭ꯔꯥ ꯑꯗꯣ ꯑꯩꯈꯣꯏꯁꯨ ꯇꯧꯔꯣꯏ ꯁꯨꯛꯇꯧ ꯇꯧꯗꯕꯤꯅꯦꯕ ꯑꯣꯏꯁꯨ ꯑꯣꯏꯔꯣꯏꯗꯕ ꯑꯗꯣ ꯄꯥꯝꯁꯨ ꯄꯥꯝꯗ꯭ꯔꯕ ꯍꯥꯏꯇꯥꯔꯦ ꯑꯩꯈꯣꯏꯒꯤ ꯃꯤꯒꯤ ꯈꯪꯈ꯭ꯔꯒꯗꯤ ꯄꯥꯝꯗꯕ ꯍꯥꯏꯕ ꯑꯃ ꯂꯩꯗꯅ ꯃꯤꯁꯦ ꯑꯍꯥꯟꯕ ꯊꯝꯃꯣꯏ ꯆꯥꯛ ꯈꯗꯤ ꯑꯗꯨꯝ ꯅꯨꯡꯁꯤ ꯅꯨꯡꯁꯤꯅ ꯅꯝꯖꯜ ꯅꯝꯖꯤꯜꯂꯛꯏ ꯅꯠꯇ꯭ꯔ ꯑꯗꯨꯝ ꯃꯥꯡꯒꯤꯕꯗꯣ ꯑꯗꯨ ꯃꯤꯁꯨ ꯐꯤꯂꯤꯡ ꯂꯤꯡ ꯃꯥꯡꯗꯕ ꯂꯩꯌꯦꯕ ꯑꯗꯨ ꯑꯩꯒꯤꯅ ꯑꯃꯨꯛ ꯋꯥꯟꯁ ꯌꯥꯈꯤꯗ꯭ꯔꯗꯤ ꯑꯗꯨꯝ ꯃꯥꯡꯕꯤꯗꯨꯅꯦꯕ
ꯎꯝ ꯌꯥꯗ꯭ꯔꯗꯤ ꯑꯗꯨꯝ ꯌꯥꯈꯤꯗꯕꯤ ꯀꯥꯡꯒꯨꯅꯤ
ꯑꯃꯈꯛ ꯃꯥꯡꯗꯕ ꯑꯃꯈꯛꯇꯤ ꯂꯩ ꯑꯗꯨꯗꯤ ꯌꯥꯝ ꯊꯤꯅ ꯑꯍꯜꯅꯦ ꯑꯩꯉꯣꯟꯗꯩ ꯆꯍꯤ ꯐꯤꯐꯇꯤꯟ ꯍꯜꯂꯦꯕ ꯑꯣꯖꯥꯅꯦꯕ ꯃꯥꯁꯨ ꯁꯤꯡꯒꯜ ꯑꯣꯏꯔꯤ ꯃꯥꯁꯨꯅꯦ ꯈꯪꯕ꯭ꯔꯥ
ꯎꯝ
ꯈꯪꯅꯔ ꯑꯗꯨꯝ ꯀꯥꯏꯅꯕ ꯈꯪꯅꯔ ꯑꯗꯨꯝ ꯀꯥꯏꯅꯕ
ꯈꯪꯟꯅꯔꯒ ꯀꯥꯏꯅꯒꯟꯕꯤ ꯀꯥꯡꯕꯨꯅꯤꯅꯦ
ꯍꯣꯏ ꯏꯃꯥꯟꯅꯕꯤꯁꯤꯅ ꯅꯪ ꯑꯩꯁꯨ ꯃꯥꯒꯤ ꯀꯩꯅꯣ ꯑꯩꯖꯨ ꯁꯨꯃꯥꯏꯅ ꯈꯟꯖꯩ ꯌꯦꯕ
ꯎꯝ
ꯑꯩꯈꯣꯏ ꯀꯔꯁꯀꯨꯝꯕ ꯂꯩꯕꯒꯤ ꯇꯥꯏꯞ ꯃꯥꯜꯂꯦꯅ ꯑꯣꯏꯁꯨ ꯑꯣꯏꯗꯣꯏꯔꯥꯅ ꯈꯟꯕ ꯑꯗꯨꯏ ꯑꯩꯗꯣ ꯃꯥꯏ ꯏꯁꯇꯣꯔꯤꯒꯨꯝꯕ ꯈꯣꯠꯄ ꯀꯩꯝ ꯌꯦꯡꯕꯤꯗ꯭ꯔꯦꯕ ꯑꯗꯨꯣ ꯃꯤ ꯑꯃꯅ ꯔꯤꯂꯦꯁꯟꯁꯤꯞ ꯂꯩꯇꯥꯔꯁꯨꯅꯦ
ꯎꯝ
ꯋꯥꯟꯁ ꯔꯤꯂꯦꯁꯟꯁꯤꯞ ꯂꯩ ꯍꯥꯏꯕꯒꯤ ꯄꯥꯎ ꯑꯃ ꯐꯥꯎꯈ꯭ꯔꯒꯗꯤ ꯍꯥꯏꯗꯤ ꯈꯪꯉꯛꯑꯗꯤꯀꯣ ꯑꯩ ꯃꯤꯗꯨꯒꯤ ꯁ꯭ꯇꯣꯔꯤꯁ ꯌꯦꯡꯉꯣꯏ ꯄꯣꯠꯁꯨ ꯌꯦꯡꯉꯣꯏ ꯋꯥꯔꯤꯁꯨ ꯁꯥꯟꯅꯔꯣꯏꯕ ꯋꯥꯔꯤꯕꯨꯗꯤ ꯁꯥꯟꯅꯔꯒ ꯗꯨ ꯁ꯭ꯇꯣꯔꯤ ꯀꯩꯀꯥ ꯌꯦꯡꯗꯦꯕ ꯁ꯭ꯇꯦꯇꯁ ꯀꯩ ꯌꯦꯡꯗꯦꯕ ꯍꯥꯏꯗꯤ ꯀꯩꯒꯤꯅꯣ ꯍꯥꯏꯀꯥꯟꯗ ꯋꯥꯟꯁ ꯑꯩꯅ ꯍꯦꯛ ꯌꯦꯡꯉꯨ ꯄꯣꯠꯁꯦ ꯌꯥꯝ ꯊꯨꯅ ꯀꯥꯏꯅꯒꯟꯕꯗꯣ ꯈꯪꯕ꯭ꯔ ꯌꯥꯝ ꯅꯨꯡꯁꯤꯅ ꯌꯦꯡꯉꯁꯨ ꯀꯩꯝꯇ ꯈꯟꯗꯕꯤꯗ ꯍꯩꯃꯥ ꯌꯥꯝ ꯅꯨꯡꯁꯤꯅꯦꯒ ꯍꯥꯏꯒꯗꯣ ꯁꯨꯛꯌꯥ ꯌꯥꯗꯦꯕ ꯑꯗꯨ ꯀꯤꯖꯕ ꯍꯥꯏꯇꯥꯔꯦ ꯑꯗꯨ ꯏꯃꯥꯟꯅꯕꯤꯒꯤ ꯔꯤꯂꯦꯁꯟꯁꯤꯞ ꯂꯩꯕꯁꯨ ꯌꯦꯡꯗꯦꯕ ꯑꯩ ꯍꯥꯏꯗꯤ ꯑꯗꯨꯝ ꯏꯁꯥꯅ ꯈꯪꯉꯒ ꯊꯛꯅꯕ ꯍꯥꯏꯗꯤ ꯏꯁꯇꯦꯇꯁꯁꯦ ꯑꯍꯥꯟꯕ ꯊꯛꯂꯥꯎꯝ ꯂꯥꯎꯄꯗ ꯃꯁꯛꯇꯣ ꯎꯗ꯭ꯔꯁꯨ ꯀꯩꯅꯣꯝꯃ ꯀꯦꯞꯁꯟ ꯍꯥꯟꯅ ꯌꯦꯡꯉꯦꯕ ꯑꯩꯗꯤ
ꯑꯥ
ꯍꯥꯏꯗꯤ ꯀꯩꯅꯣꯝ ꯑꯣꯏꯔꯇꯥꯥꯔꯗꯤ ꯑꯗꯨꯝ ꯊꯛ ꯂꯥꯎ ꯑꯣꯟꯊꯣꯛꯑꯦꯕ ꯑꯗꯨ ꯖꯠ ꯂꯥꯎꯅ ꯑꯗꯨꯝ ꯠꯔꯅ ꯍꯣꯏ ꯍꯣꯏ ꯍꯣꯏ ꯌꯦꯡꯁꯟꯗꯦꯕ ꯃꯨꯟꯅ
ꯎꯝ
ꯈꯪꯗꯦ ꯂꯞ ꯏꯁ ꯕꯂꯥꯏꯟ ꯍꯥꯢꯗꯨꯅꯤ ꯍꯥ
ꯃꯥꯟꯅꯤ ꯂꯞ ꯏꯁ ꯕ꯭ꯂꯥꯏꯅꯦꯅ ꯃꯃꯤꯠ ꯇꯥꯡꯕꯗ ꯑꯩꯈꯣꯏ ꯈꯨꯗꯤ ꯊꯤꯗꯨꯔꯦ
ꯍꯣꯏ ꯍꯣꯏ ꯑꯗꯨ ꯍꯧꯖꯤꯛꯄꯨꯗꯤ ꯀꯩꯁꯨ ꯈꯟꯗ꯭ꯔꯦꯗ ꯀꯔꯤꯩ ꯀꯔꯤ ꯑꯩꯈꯣꯏꯗꯤ ꯀꯛꯄꯗ ꯁꯤꯒꯦ ꯇꯧꯋꯦ
ꯑꯩꯗꯤ ꯐꯨꯠꯕꯣꯜ ꯌꯦꯡꯗꯦꯕꯀꯣ ꯇꯨꯝꯃꯨꯔꯕꯅꯦ
ꯏꯁꯇꯦꯇꯁ ꯎꯗ꯭ꯔꯣ ꯑꯩ ꯊꯥꯒꯠꯂꯤ ꯉꯔꯥꯡ ꯅꯍꯥꯟꯗꯩꯅꯦ ꯑꯩꯅ ꯀꯥꯎꯈꯠꯂꯛꯏꯁꯦ
ꯑꯥ ꯑꯗ ꯑꯩꯗꯤ ꯌꯦꯡꯗ ꯈꯦꯗꯦ ꯑꯗꯨꯒ ꯑꯍꯤꯡꯁꯦ ꯇꯨꯝꯊꯖꯔꯨꯔꯕꯅꯦꯕ ꯑꯗꯨꯒ ꯑꯩꯈꯣꯏ ꯁ꯭ꯋꯥꯏꯗ ꯌꯦꯡꯕ ꯃꯌꯥꯝꯁꯤꯅ ꯈꯪꯂꯥꯎ ꯂꯥꯎꯔꯛꯄꯕꯨ ꯃꯣꯏꯗꯣ ꯒꯣꯜ ꯆꯜꯂꯦꯅꯁꯨ ꯇꯧꯋꯦ ꯑꯗ ꯀꯔꯤꯅꯣ ꯑꯩ ꯃꯦꯀꯞ ꯊꯣꯛꯑꯦ ꯑꯗꯩ ꯄꯨꯡ ꯑꯃ ꯑꯃꯈꯥꯏꯕꯨ ꯑꯗꯨꯝ ꯇꯨꯡ ꯌꯥꯗ꯭ꯔꯦ
ꯍꯣꯏ ꯀꯞꯄꯃꯦꯅ ꯑꯗꯨꯝ ꯂꯣꯏꯔꯝꯗꯥꯏꯗ ꯑꯩ ꯂꯣꯏꯗ꯭ꯔꯧ ꯃꯥꯜꯂ ꯑꯗꯨꯝ ꯀꯞꯁꯜꯂꯦꯗ
ꯎꯝ ꯉꯁꯤꯗꯤ ꯕꯣꯜ ꯂꯩꯇꯕꯅꯤꯅ ꯃꯌꯥꯝꯁꯦ
ꯌꯦꯡꯉꯔꯣꯏ ꯑꯩ ꯕꯣꯜ ꯌꯦꯡꯉꯔꯣꯏ ꯅ ꯋꯥꯁꯛ ꯑꯩꯅ ꯌꯥꯝ ꯌꯦꯡꯅꯤꯡꯕ ꯃꯤꯗ ꯂꯣꯏꯒ꯭ꯔꯦ
ꯎꯝ ꯂꯣꯏꯌꯦ ꯅꯣꯏ ꯃꯊꯪ ꯃꯊꯪꯅꯦ ꯍꯧꯖꯤꯛ ꯂꯣꯏꯔꯅꯤ ꯑꯅꯧꯕ ꯉꯥꯛꯇ ꯑꯃꯨ ꯄꯥꯏꯊꯣꯔꯛꯑꯅꯤ
ꯌꯦꯡꯕꯗ ꯕꯣꯜ ꯕꯣꯜ ꯍꯥꯏꯗꯤ ꯐꯖꯕꯗꯣ ꯃꯥꯡꯍꯟꯕ ꯍꯥꯏꯇꯥꯔꯦ
ꯎꯝ
ꯃꯣꯏ ꯃꯠꯁꯤꯕꯩ ꯀꯥꯡꯕꯨꯁꯤꯅ ꯑꯗꯨꯒꯤ ꯁꯨꯛꯌꯥꯅ ꯌꯦꯡꯉꯣꯏꯦ
ꯑꯅꯧꯕ ꯑꯃ ꯁꯦꯂꯦꯛ ꯇꯧꯔꯣ ꯍꯧꯖꯤꯛ ꯑꯗꯨꯗꯤ
ꯂꯩꯇ꯭ꯔꯦꯕ ꯍꯧꯖꯤꯛ ꯌꯦꯡꯅꯤꯡꯉꯥꯏ ꯂꯩꯇꯦꯕ ꯑꯩꯒꯤꯗꯤ
ꯑꯗꯨꯅ ꯕꯤꯠ ꯂꯩꯔꯝꯃꯔꯣꯏ
ꯑꯩ ꯐꯦꯟ ꯑꯃꯒꯤ ꯑꯃꯒ ꯃꯤꯛꯁꯑꯞ ꯇꯧꯅꯤꯡꯗꯕꯗꯣ ꯑꯩꯈꯣꯏ ꯗꯥꯥꯏ ꯍꯥꯏꯠ ꯐꯦꯟꯅꯦꯕ ꯍꯣꯏ ꯐ꯭ꯔꯥꯟꯁꯇꯕꯨꯗꯤ ꯂꯩ ꯍꯥꯏꯕꯗꯤ ꯈꯪꯗꯦ ꯃꯣꯔꯅꯤꯡꯉꯩ ꯖꯥꯠ ꯖꯠ ꯌꯥꯝ ꯂꯩꯔ
ꯋꯥꯔꯤ ꯑꯍꯥꯟꯕꯒꯤ ꯉꯁꯥꯏꯒꯤ ꯑꯍꯥꯟꯕ ꯑꯗꯨꯗꯤ ꯑꯗꯨꯝ ꯕ꯭ꯂꯦꯟ ꯆꯠꯂꯝꯃꯅꯤ
ꯆꯠꯂꯝꯃꯅꯤ ꯑꯅꯤ ꯀꯣꯜ ꯑꯅꯤꯗꯨꯗꯤ ꯕ꯭ꯂꯦꯡ ꯆꯠꯈ꯭ꯔꯅꯤ
ꯎꯝ ꯆꯠꯈ꯭ꯔꯅꯤꯌꯦ ꯁꯤꯡ ꯈꯛꯇꯅꯦ ꯌꯥꯗꯣꯏ ꯀꯩꯗꯧꯔꯕ ꯋꯥꯔꯤ ꯑꯃ ꯍꯥꯏꯔꯝꯗꯥꯏꯅꯦ
ꯍꯣꯏ ꯌꯥꯝ ꯅꯨꯡꯅꯤꯡꯕ ꯋꯥꯔꯤ ꯑꯃ ꯂꯤꯕꯤꯒꯦ ꯇꯧꯕꯅꯤꯗ
ꯎꯝ
ꯑꯩꯈꯣꯏꯖ ꯃꯥꯁꯇꯔ ꯇꯧꯕꯗ ꯑ ꯑꯩ ꯃꯤꯅꯤ ꯃꯥꯁꯥꯗꯧꯔꯦ ꯍꯥꯏꯦꯒ
ꯎꯝ
ꯂꯥꯡꯕ ꯈꯣꯠꯄꯁꯦ ꯂꯥꯡꯕꯨꯗꯤ ꯂꯥꯡꯉꯦ ꯑꯗꯨꯝ ꯅꯨꯡꯉꯥꯏꯊꯣꯛꯇ꯭ꯔꯥ
ꯍꯣꯏ
ꯑꯩꯈꯣꯏ ꯂꯤꯡꯒ꯭ꯤꯁꯇꯤꯛꯁꯤꯅꯅꯦ
ꯂꯤꯡꯒ꯭ꯋꯁꯇꯤꯛꯀꯤꯗꯤ ꯀꯃꯥꯏ ꯀꯃꯥꯏꯅ ꯇꯧꯒꯦ
ꯂꯁ ꯇꯥꯛꯄꯤꯅꯦ ꯋꯥꯀ
ꯑꯥ
ꯇ ꯑꯗꯨꯅꯦ ꯑꯗꯨꯝ ꯉꯥꯎꯈꯤꯅꯦꯕ ꯋꯥꯟ ꯑꯋꯥꯔ ꯃꯤ ꯑꯃꯗꯤ ꯃꯤꯗꯤ ꯐꯣꯔꯇꯤ ꯐꯥꯏꯚ ꯃꯤꯅꯠꯁ ꯑꯣꯔ ꯋꯥꯟ ꯃꯤꯅꯠ ꯀ꯭ꯂꯥꯁꯦ ꯋꯥꯟ ꯑꯋꯥꯔ ꯀ꯭ꯂꯥꯁꯁꯦ ꯈꯛꯇꯅꯦꯕ ꯑꯩꯈꯣꯏꯒꯤꯅ ꯋꯥꯟ ꯄꯣꯏꯟ ꯊꯥꯔꯇꯤ ꯑꯋꯥꯔ ꯊꯥꯔꯇꯤ ꯃꯤꯅꯠꯁꯅꯦꯕ ꯀ꯭ꯂ ꯋꯥꯟ ꯄꯣꯏꯟ ꯋꯥꯟ ꯑꯋꯥꯔ ꯊꯥꯔꯇꯤ ꯃꯤꯅꯠꯁ ꯀ꯭ꯂꯥꯁ ꯇꯧꯋꯦꯕ
ꯑꯥ ꯁꯥꯡꯉꯤꯍꯦ ꯑꯗꯨꯗꯤ
ꯍꯣꯏ ꯑꯗꯨꯒꯤ ꯀ꯭ꯂꯥꯁꯁꯦ ꯊꯪꯅ ꯊꯪꯅꯅ ꯕ꯭ꯔꯦꯛ ꯄꯤꯗꯕꯤꯗ ꯍꯧꯖꯤꯛ ꯋꯥꯟ ꯑꯋꯥꯔ ꯊꯥꯔꯇꯤ ꯃꯤꯅꯠꯁ ꯑꯃ ꯇꯧꯔꯒ ꯋꯥꯟ ꯑꯋꯥꯔ ꯊꯥꯔꯇꯤ ꯃꯤꯅꯠꯁ ꯑ ꯑꯃ ꯇꯧꯗꯣꯏꯅꯦꯕ
ꯑꯥ
ꯑꯗꯨꯁꯨ ꯄꯨꯡ ꯃꯥꯄꯟꯗꯒꯤ ꯆꯠꯂꯒ
ꯑꯥ
ꯇꯨꯝꯕꯗꯤ ꯑ ꯀꯩ ꯍꯥꯏꯇꯥꯔꯦ ꯑ ꯇꯨꯝꯁꯤꯠꯇꯣ ꯐꯥꯗ꯭ꯔꯕꯅꯤꯅꯀꯣ ꯑꯩꯈꯣꯏꯗꯤ ꯇꯨꯝꯁꯤꯠ ꯐꯥꯗꯤ ꯊꯦꯡ ꯇꯨꯡꯒꯟꯕꯅ ꯌꯥꯗ꯭ꯔꯦꯅ
ꯎꯝ ꯅꯪꯗꯤ ꯀꯥꯏꯗꯩ ꯄꯨꯡ ꯑꯅꯤ ꯑꯍꯨꯝꯗ ꯇꯣꯝꯕ ꯃꯤꯅꯤꯅ
ꯍꯣꯏ ꯃꯤꯒꯦ ꯉꯥꯁꯪ ꯉꯪꯉꯒ ꯆꯇꯣꯏꯅꯦꯕ
ꯎꯝ
ꯃꯦꯟꯁꯤ ꯇ ꯀ ꯇꯔ ꯁꯀꯗꯅ ꯏꯁꯄꯦꯦꯛꯀ ꯌꯥꯎꯗꯕꯤ ꯆꯠꯇꯣꯏꯅꯦꯕ ꯍꯧꯖꯤꯛꯀꯤ ꯅꯨꯃꯤꯠꯁꯤꯗ ꯏꯁꯋꯦꯛꯁꯦ ꯌꯥꯎꯗ꯭ꯔꯦꯕ ꯑꯩꯁꯦ ꯂꯦꯞꯇꯣꯞꯁꯨ ꯄꯨꯕ ꯑꯗꯒꯤ ꯂꯥꯏꯔꯤꯛ ꯃꯌꯥꯝꯁꯨ ꯑꯗꯨꯝ ꯄꯨꯕ ꯍꯥꯏꯇꯥꯔꯦ ꯇꯤꯐꯤꯟꯁꯨ ꯑꯗꯨꯝ ꯄꯨꯕ ꯍꯥꯏꯗꯤ ꯑꯅꯤ ꯑꯍꯨꯝ ꯌꯥꯟꯁꯤꯜꯂꯦ ꯅꯪꯒꯟꯗꯁꯨ ꯕꯦꯛ ꯑꯔꯨꯝ ꯃꯌꯥꯝ ꯌꯥꯟꯖꯥꯜꯂꯦ ꯉꯁꯥꯏ ꯀꯔꯤ ꯇꯧꯣ ꯑꯩꯁ ꯏꯁꯄꯦꯛꯁꯤ ꯎꯞꯇ꯭ꯔꯕ ꯕꯁꯁꯤꯁꯨ ꯇꯣꯡꯉꯦꯕ ꯑ ꯆꯠꯂꯦ ꯑꯩꯈꯣꯏ ꯑꯦꯝ ꯌꯨ ꯕꯁ ꯕꯁ ꯆꯦꯂꯤꯗꯅ ꯆꯠꯂꯦ ꯆꯠꯂꯦ ꯑꯩꯁꯦ ꯑꯩꯁꯦ ꯀꯩꯗꯧꯗꯣꯏꯅꯣ ꯈꯪꯗ꯭ꯔꯦ ꯑꯗꯨ ꯃꯤꯁꯦ ꯄꯨꯔꯥ ꯃꯥꯟꯔꯕꯅꯦ ꯀꯩꯅꯣ ꯈꯪꯗꯦ ꯀꯅꯥꯅ ꯀꯅꯥꯅꯣꯁꯨ ꯈꯪꯗ꯭ꯔꯕ ꯍꯥꯏꯁꯦ ꯁꯨ ꯌꯥꯝꯏ ꯌꯦꯡꯕ ꯍꯥꯏꯗꯤ ꯄ꯭ꯔꯖꯦꯟꯇꯦꯁꯟ ꯂꯩꯔꯕꯅꯤꯅ ꯄ꯭ꯔꯤꯄꯦꯌꯔ ꯇꯧꯗꯕꯗꯤ ꯌꯥꯗꯕꯅꯤꯅ ꯄ꯭ꯔꯤꯄꯦꯌꯔꯁꯨ ꯇꯧꯔꯦꯗꯅ ꯑꯗꯩ ꯄ꯭ꯔꯤꯄꯦꯌꯔ ꯇꯧꯕꯁꯤꯗ ꯑꯁ ꯑꯩꯁꯨ ꯄꯥꯈꯠꯂꯤꯀꯣ ꯑꯁ ꯀꯇ ꯄꯥꯈꯠꯄ ꯍꯥꯏꯗꯤ ꯃꯤ ꯇꯨꯎꯗꯕꯅꯤꯅ ꯑꯁ ꯌꯥꯝ ꯋꯥꯏꯑꯕ ꯑꯗꯨꯒ ꯌꯦꯡꯉꯦ ꯑꯦꯁꯨ ꯎꯄꯥꯏꯗꯤ ꯆꯠꯂꯒꯦ ꯍꯥꯏꯔꯦ ꯑꯗꯨꯝ ꯄ꯭ꯔꯖꯦꯟꯇꯦꯁꯟ ꯇꯧꯔꯦ ꯄꯨꯡ ꯊꯦꯡꯉꯦꯕ ꯊꯦꯡꯅ ꯇꯧꯋꯦꯕ ꯆꯥꯛ ꯂꯟꯁ ꯃꯇꯨꯡ ꯇꯧꯗꯣꯏꯅꯦꯕ ꯂꯟꯁ ꯃꯃꯥꯡꯁꯦ ꯋꯥꯟ ꯑꯋꯥꯔ ꯊꯥꯔꯇꯤ ꯃꯤꯅꯠꯁꯦ ꯑꯅꯤ ꯂꯧꯁꯤꯟꯈ꯭ꯔꯕꯅꯦꯕ ꯑꯗꯨꯒ ꯂꯟꯁꯦ ꯆꯥꯎꯔꯦ ꯂꯟꯁꯦ ꯐꯤꯐꯇꯤꯟ ꯃꯤꯅꯠꯁ ꯊꯥꯔꯇꯤ ꯃꯤꯅꯠꯁ ꯕ꯭ꯔꯦꯛꯇꯣ ꯀꯥꯎꯈꯔꯦ ꯊꯥꯔꯇꯤ ꯃꯤꯅꯠꯁ ꯑ ꯊꯥꯔꯇꯤ ꯃꯤꯅꯠꯁꯅꯦꯕ ꯕ꯭ꯔꯦꯛꯁꯦ ꯊꯥꯔꯇꯤ ꯃꯤꯅꯠꯁꯤꯗ ꯑꯃꯨꯛ ꯎ ꯆꯥꯔꯦ ꯑꯗꯨꯁꯨ ꯆꯥꯗꯣꯏꯁꯨ ꯌꯥꯝ ꯃꯐꯝ ꯑꯔꯥꯞꯄꯗ ꯆꯠꯇꯣꯏꯅꯤꯀꯣ ꯍꯥꯏꯁꯦ ꯆꯦꯜꯂꯦ ꯆꯥꯔꯦ ꯑꯗꯨ ꯂꯥꯛꯑꯦ ꯑꯗꯨꯒ ꯏꯁꯄꯦꯛꯇꯣ ꯌꯥꯎꯗ꯭ꯔꯕꯅꯤꯅ ꯑꯩꯗꯤ ꯕ꯭ꯂꯥꯏꯟꯁꯦ ꯆꯠꯇꯣꯏꯅꯦꯕ ꯁ꯭ꯂꯥꯏꯠꯁꯦ ꯐꯪꯗꯣꯏꯑꯦ ꯐꯖꯅ ꯎꯠꯇ꯭ꯔꯣꯕꯅꯦ ꯈꯣꯠꯇ꯭ꯔꯣꯕꯅꯦ ꯑ ꯑꯩꯈꯣꯏꯒꯤ ꯋꯥꯔꯤ ꯁꯨꯝ ꯑꯩꯈꯣꯏꯒꯤ ꯅꯣꯠ ꯁꯨꯝ ꯏꯁꯁꯤꯟꯕꯗꯣ ꯂꯥꯏꯔꯤꯛꯈꯤ
ꯑ
ꯑꯗꯨꯗꯅ ꯑꯣꯏ ꯂꯩꯔꯝꯃꯕ
ꯑꯣ
ꯀꯣꯏ ꯑꯣꯖꯥ ꯑꯣꯖꯦ ꯁꯔꯗꯨꯁꯨ ꯌꯥꯝ ꯐꯕ ꯍꯥꯏꯇꯥꯔꯦ ꯑꯩꯈꯣꯏꯁꯦ ꯑꯣꯖꯥꯒ ꯁꯥꯇ꯭ꯔꯒꯁꯦ ꯂꯥꯞꯅꯕ ꯑꯣꯏꯔꯤꯕ ꯑꯩꯈꯣꯏꯗꯤ ꯌꯥꯝ ꯀ꯭ꯂꯣꯖ ꯑꯣꯏꯅ ꯂꯣꯏꯅꯩꯌꯦꯕ ꯂꯥꯏꯛ ꯕ꯭ꯔꯗꯔ ꯑꯃ ꯁꯤꯁꯇꯔ ꯑꯃ ꯑꯣꯏꯅ ꯑꯗꯒꯤ ꯐꯦꯃꯤꯂꯤ ꯂꯥꯏꯛꯦ ꯐꯥꯗꯔ ꯑꯃ ꯑꯣꯏ ꯐꯥꯗꯔ ꯐꯤꯒꯔ ꯑꯣꯏꯅ ꯂꯧꯅꯕꯗꯣ ꯑꯩꯈꯣꯏꯅ ꯑꯃꯨꯛ ꯈꯔꯕꯨꯗꯤ ꯋꯥꯈꯜ ꯂꯥꯟꯅ ꯈꯟꯅꯕ ꯌꯥꯎꯔꯤ ꯄꯣꯠꯅꯤꯗ ꯌꯥꯝ ꯂꯧꯅꯤꯡꯉꯦꯕ ꯑꯗꯁ ꯑꯩꯗꯤ ꯉꯥꯡꯉꯤꯅꯦꯀꯣ ꯑꯩꯁꯦ ꯃꯤꯠꯆꯨ ꯎꯁꯨ ꯎꯗꯕꯁꯨ ꯉꯥꯡꯉꯦꯕ ꯑꯇꯩꯁꯤꯗꯤ ꯁꯦꯗ꯭ꯔꯣ ꯅꯣ ꯎꯗꯤ ꯆꯨꯗ꯭ꯔꯦꯀꯣ ꯑꯗꯨꯒ ꯀꯔꯤꯔꯅꯣ ꯑꯩꯅ ꯅ ꯄꯍꯧꯗ ꯑꯣꯏꯊꯣꯛ ꯍꯥꯏꯔꯒ ꯑꯦ ꯑꯗꯨꯒ ꯁꯥꯔꯑꯩꯅ ꯈꯔꯦ ꯅꯪ ꯅꯪꯅ ꯁꯥꯗ ꯉꯁꯤ ꯀꯩ ꯋꯥꯠꯀꯦꯅ ꯍꯥꯏꯅꯦ ꯑꯩ ꯏꯁꯄꯦꯛꯇꯤ ꯋꯥꯠꯂꯦ ꯈꯜꯂꯦ ꯏꯁꯄꯦꯛ ꯋꯥꯠꯄꯩꯗꯅ ꯑꯗꯣ ꯅꯪꯅ ꯄ꯭ꯔꯖꯦꯟꯇꯦꯁꯟ ꯇꯧꯔꯔꯣꯏꯅꯦ ꯏꯁꯄꯦꯛ ꯋꯥꯃꯤꯅ ꯁꯥꯔ ꯄ꯭ꯔꯖꯦꯟꯇꯦꯁꯟꯁꯦ ꯇꯧꯔꯔꯣꯏ ꯍꯌꯦꯡ ꯇꯧꯒꯦꯁꯨ ꯍꯥꯏꯕ ꯌꯥꯏ ꯅꯪꯅ ꯑꯩꯅ ꯍꯦꯛꯇ ꯍꯥꯏꯌꯦꯦ ꯅꯪꯅ ꯅꯪꯉꯣꯟꯕ ꯃꯇꯥꯡꯗꯣ ꯍꯦꯛꯇ ꯇꯧꯈꯠꯂꯛꯏꯁꯤꯅ ꯀꯔꯤꯒꯤꯅꯣ ꯍꯥꯏꯗꯤ ꯑꯣꯖꯥꯅ ꯍꯥꯏꯕꯗꯣꯈꯣꯏ ꯇꯧꯅꯤꯡꯉꯤꯗꯅ
ꯍꯣꯏ
ꯑꯗꯨꯒꯤ ꯅꯪ ꯅ ꯁꯥꯏꯅ ꯌꯦꯡꯖꯧꯅꯤ ꯁꯂꯥꯏꯠꯇꯣ ꯑꯩ ꯀꯩꯅꯣꯅꯤ ꯇꯤꯚꯤꯁꯨ ꯌꯦꯡꯁꯤꯜꯂꯦ ꯑꯗꯨꯒ ꯌꯦꯡꯉꯦꯅ ꯀꯩꯅꯣ ꯑꯩꯅ ꯇꯧꯔꯝꯃꯤꯁꯨ ꯍꯥꯏꯏꯗ ꯅꯣꯛ꯭ꯔ ꯅ ꯁꯤꯔꯕ ꯅꯨꯃꯤꯠꯇꯨꯁꯨ ꯉꯁꯥꯡ ꯉꯥꯡꯉꯦ ꯗꯥꯛꯁ ꯍꯥꯏꯔꯀꯗ ꯍꯣꯏ ꯆꯣꯄꯗꯅꯤ ꯆꯣꯄꯦ
ꯅꯍꯥ ꯑꯗꯨꯕꯨ ꯅꯪ ꯀꯣꯛꯀ ꯀꯩꯝ ꯉꯥꯎꯗꯕ꯭ꯔꯕ ꯑꯍꯤꯡ ꯑꯍꯤꯡ ꯊꯦꯡ ꯊꯦꯡ ꯇꯨꯝꯃꯒ ꯍꯧꯒꯠꯂꯤꯕ
ꯉꯥꯎꯗꯤ
ꯅꯣꯏꯗꯤ ꯀꯩꯝ ꯇꯧꯗꯦꯀꯣ ꯑꯩꯈꯣꯏꯗꯤ ꯑꯍꯤꯡ ꯆꯨꯞꯄ ꯑꯃ ꯇꯨꯝꯃꯁꯨꯅꯦ ꯑꯗꯨꯝ ꯃꯤꯠꯁꯦ ꯄꯦꯟꯗꯥ ꯁꯥꯒ ꯂꯩꯕ ꯀꯥꯡꯕꯨ ꯑꯣꯏꯌꯦ
ꯍꯧꯖꯤꯛꯄꯨꯗꯤ ꯍꯧꯖꯤꯛꯄꯨꯗꯤ ꯑꯗꯨꯝ ꯄꯨꯡ ꯊꯦꯡ ꯊꯨꯝꯕꯁꯨ ꯀꯩꯅꯣ ꯑꯗꯨꯝ ꯉꯝꯃꯦꯕ ꯍꯥꯏꯗꯤ ꯊꯦꯡꯅ ꯀꯣꯆꯤꯡꯒꯩꯀ ꯆꯠꯄꯅꯤꯅ ꯀ꯭ꯂꯥꯁ ꯑꯦꯝ ꯌꯨ ꯀ꯭ꯂꯥꯁ ꯆꯠꯂꯤꯀꯥꯟꯗꯗꯤ ꯈꯤꯇꯪꯕꯨꯗꯤ ꯉꯟꯅ ꯍꯧꯒꯠꯂꯦ ꯑꯩꯈꯣꯏ ꯄꯨꯡ ꯇꯔꯦꯠ ꯃꯈꯥꯏ ꯕꯁꯀꯤ ꯑꯍꯥꯟꯕ ꯂꯧꯈꯠꯄꯁꯦ ꯑꯩꯅꯦꯕ ꯑꯩꯈꯣꯏꯒꯤ ꯂꯥꯏꯟꯗꯨꯒꯤꯗꯤ ꯇꯣꯡꯗꯣꯏꯁꯦ ꯑꯗꯨꯅ ꯑꯩꯗꯤ ꯄ ꯇꯔꯦꯠꯇꯩ ꯇꯔꯨꯛꯇꯩ ꯂꯣꯏꯁꯟꯅꯕ ꯌꯥꯗꯃꯤꯅꯀꯣ ꯑꯗꯣ ꯄꯨꯡ ꯃꯉꯥ ꯑ
ꯑꯦ ꯅꯪ ꯀꯩꯅꯣꯗꯤ ꯑꯇꯩ ꯑꯇꯩ ꯊꯕꯛ ꯇꯧꯕ꯭ꯔꯣ ꯍꯧꯖꯤꯛ ꯅꯨꯡꯊꯤꯟꯗ
ꯑ ꯊꯣꯏꯔꯕꯗꯤ
ꯄꯨꯡꯅꯦ ꯊꯕꯛ ꯑꯃ ꯂꯩꯌꯦꯕꯀꯣ ꯇꯦꯂꯤꯀꯣꯂꯔꯒꯤ ꯄꯨꯡ ꯃꯥꯄꯟꯗꯒꯤꯅ ꯇꯔꯨꯛ ꯐꯥꯎꯇꯤ ꯑꯣꯏꯕꯅꯦꯕ ꯑꯗꯣ ꯋꯥꯔꯛ ꯐ꯭ꯔꯣꯝ ꯍꯣꯝꯗꯤ ꯑꯣꯏꯕ ꯑꯌꯨꯛꯀꯤ ꯃꯥꯄꯟꯗꯒꯤꯅ ꯅꯨꯡꯗꯥꯡꯋꯥꯏꯔꯝꯒꯤ ꯄꯨꯡ ꯇꯔꯨꯛ ꯐꯥꯎ
ꯑꯗꯨ ꯁꯨꯃꯥꯏ ꯇꯧꯋꯤ ꯑꯩꯗꯤ ꯄꯨꯡ ꯇꯔꯥꯗꯅ ꯄꯨꯡ ꯐꯥꯎꯔꯛ
ꯑꯣ ꯑꯗꯨꯗꯤ ꯌꯥꯔꯔꯣꯏ ꯑꯩꯅ ꯑꯩꯈꯣꯏꯁꯦ ꯊꯕꯛ ꯆꯠꯄꯅꯤꯅ ꯎꯄꯥꯏ ꯂꯩꯇꯦꯕꯀꯣ ꯃꯣꯏ ꯇꯦꯂꯤꯀꯣꯂꯔꯒꯤ ꯃꯤ ꯀꯧꯕꯗꯨꯗ ꯃꯣꯏ ꯄꯨꯡ ꯐꯣꯔꯇꯤꯟꯒꯤ ꯑꯣꯏꯕ ꯃꯥꯜꯂꯦꯕ ꯑꯗ ꯌꯨꯝꯗ ꯂꯩꯔꯒꯗꯤ ꯑꯗꯨꯝ ꯇꯧꯕꯅꯦ ꯃꯣꯏꯒꯤꯗꯣ ꯃꯣꯏꯅ ꯄꯤꯔꯛꯄ ꯀꯩꯅꯣꯗꯣ ꯑꯗꯨꯝ ꯂꯣꯏꯅꯃꯛ ꯑꯣꯟꯂꯥꯏꯟꯗ ꯉꯥꯛꯇꯅꯤ ꯐꯣꯔꯝ ꯃꯦꯟꯊꯣꯛ ꯃꯦꯟꯁꯤꯟ ꯇꯧꯕ ꯈꯣꯠꯄ ꯑꯗꯨꯝ ꯍꯥꯏꯌꯦꯕꯀꯣ ꯑꯗꯨ ꯅꯍꯥꯟ ꯃꯤꯅ ꯊꯦꯡꯅꯩꯩꯅ ꯊꯥꯔꯛꯄꯅꯦ ꯃꯣꯏ ꯃꯤꯗꯨꯁꯨ ꯀꯣꯜꯗꯤ ꯇꯧꯔꯛꯑꯝꯃꯦ ꯑꯗꯨ ꯑꯩꯗꯤ ꯑꯃꯨꯛ ꯇꯧꯕꯗꯣ ꯐꯔꯛ ꯇꯥꯕꯅꯤꯅ ꯑꯩꯅ ꯑꯇꯣꯞꯄ ꯃꯤ ꯍꯪꯉꯛꯀꯦꯅ
ꯑꯁ ꯄꯨꯡ ꯀꯩ ꯀꯝꯄꯅꯤꯒꯤꯅꯣ
ꯀꯩꯕ ꯍꯣꯏꯀꯣ ꯂꯧꯊꯣꯛꯈ꯭ꯔꯦꯅ ꯄꯥꯏꯌꯨꯀꯣ
ꯄꯥꯏꯖꯦ ꯁꯤꯏ ꯑꯅꯤ
ꯀꯥꯎꯊꯣꯛꯈ꯭ꯔꯦꯅꯦ ꯀꯥꯎꯊꯣꯛꯈꯔꯦ ꯀꯥꯎꯊꯣꯛꯈꯔꯦ ꯑꯣ ꯐꯣꯛꯁ ꯂꯤꯡꯛ ꯍꯥꯏꯕ ꯐꯣꯛꯁ ꯂꯤꯡꯛ ꯕꯤꯕꯤ ꯑꯣ
ꯈꯪꯗꯣꯏꯅꯦ ꯑꯗꯨꯗꯣ ꯃꯣꯏꯅ ꯀꯩꯅꯣ ꯇꯧꯕ ꯑꯣꯏꯔꯒꯗꯤꯀꯣ ꯍꯥꯏꯗꯤ ꯔꯤꯂꯦꯛꯁꯦꯁꯟ ꯈꯤꯇꯪ ꯂꯩꯕ ꯑꯣꯏꯔꯒꯗꯤ
ꯎꯝ ꯑꯩꯅ ꯄꯥꯔꯠ ꯇꯥꯏꯝ ꯇꯧꯕ ꯌꯥꯔꯗꯤ ꯑꯩꯁꯨ ꯇꯧꯁꯟꯒꯦꯅ ꯈꯜꯂꯝꯃꯤꯅꯦꯕ
ꯑꯥ
ꯑꯩꯁꯦ ꯑꯩꯈꯣꯏ ꯁꯋꯥꯏ ꯐ ꯇꯧꯔꯑꯝꯃꯦ ꯑꯗꯨꯒ ꯑꯩꯅ ꯐꯣꯟꯁꯦ ꯁꯣꯝ ꯇꯧ ꯂꯩꯔꯝꯃꯤꯅ ꯄꯥꯏꯈꯠꯄꯁ ꯌꯥꯗ꯭ꯔꯦ ꯃꯥꯗꯤ ꯑꯩ ꯁꯥꯏꯂꯦꯟ ꯊꯝꯝꯕ ꯃꯇꯨꯡꯈ꯭ꯔꯦꯅ ꯋꯥꯔꯧ ꯃꯁꯦ ꯁꯥꯔꯒ ꯂꯩꯔꯝꯃꯤ ꯋꯥꯔꯧꯔ
ꯑꯗꯨꯅꯤ